ꯍꯂꯣ
ꯍꯂꯣ
ꯑꯣ ꯀꯩꯗꯧꯔꯤꯅꯣ
ꯁꯨꯝ ꯂꯩꯔꯝꯃꯤꯅꯦ
ꯈꯣꯟꯖꯦꯟ ꯇꯥꯥꯗ ꯀꯨꯏꯔꯦꯅ ꯇꯧꯔꯛꯏꯅꯤꯅꯦꯍꯦ
ꯍꯥꯏꯃ ꯀꯨꯏꯔꯦꯅꯦ ꯋꯥꯔꯤ ꯁꯥꯟꯗꯕ
ꯎꯝ ꯀꯃꯥꯏ ꯀꯃꯥꯏ ꯇꯧꯔꯤꯒꯦ ꯅꯪꯕꯨ
ꯑꯩꯁꯦ ꯑꯗꯨꯝ ꯂꯩꯔꯤ ꯍꯥꯏ ꯇꯔꯦ ꯀꯣꯂꯦꯖ ꯆꯠꯄ ꯈꯣꯠꯄ ꯇꯧꯔꯒ ꯅꯪꯗꯤ ꯀꯃꯥꯏꯅ ꯇꯧꯔꯤꯒꯦ
ꯑꯩꯁꯨ ꯑꯗꯨꯝ ꯆꯞ ꯃꯥꯟꯅꯩ ꯍꯥꯃꯨ ꯍꯥꯃꯨ ꯑꯗꯨꯝ ꯂꯩꯔꯤ ꯍꯧꯖꯤꯛ ꯑꯩꯈꯣꯏꯒꯤ ꯑꯦꯛꯖꯥꯝ ꯇꯧꯗꯧꯔꯦꯕꯀꯣ
ꯎꯝ
ꯑꯗꯨꯒꯤ ꯑꯩꯈꯣꯏꯒꯤ ꯂꯥꯏꯔꯤꯛ ꯇꯥꯛꯄꯁꯨ ꯂꯣꯏꯈꯔꯦ
ꯎꯝ
ꯑꯦꯛꯖꯥꯝ ꯉꯥꯏꯕ ꯑꯣꯏꯅ ꯑꯗꯨꯝ ꯂꯩꯔꯤꯌꯦ ꯂꯥꯏꯔꯤꯛ ꯀꯥꯏꯗꯤ ꯄꯥꯄꯣꯠꯇꯔ꯭ꯦꯗꯥ ꯊꯕꯛꯁꯦ ꯑꯗꯨꯝ ꯍꯧꯖꯤꯛꯀꯥꯟꯁꯦ ꯑꯈꯣꯏꯒꯤꯗꯤ ꯈꯨꯡꯒꯪꯒ ꯑꯣꯏꯔꯦ ꯂꯧꯁꯤꯡ ꯑꯗꯨꯝ ꯎꯏꯗꯅ
ꯍꯣꯏ ꯂꯧ ꯃꯇꯝꯁꯨ ꯌꯧꯔꯦ
ꯎꯝ ꯂꯥꯕꯨꯛꯇꯥ ꯑꯗꯨꯝ ꯂꯩꯔꯤ ꯅ ꯃꯇꯝꯗ
ꯎꯝ
ꯍꯥꯏꯗꯤ ꯑꯩ ꯑꯌꯨꯛ ꯍꯦꯛ ꯌꯥꯎꯍꯔꯛꯄꯗꯒꯤ ꯕꯕꯥꯅ ꯍꯧꯗꯣꯔꯛꯑꯅꯤ ꯍꯧꯒꯠꯂꯣ ꯊꯦꯡꯉꯦ ꯂꯥꯕꯨꯛꯇꯥ ꯉꯩꯍꯥꯛ ꯆꯂꯨꯁꯤ ꯂꯥꯛꯑꯣꯅꯀꯣ
ꯎꯝ
ꯆꯠꯂꯅꯤ ꯂꯧꯕꯨꯛꯇ ꯑꯩꯈꯣꯏꯒꯤ ꯑꯩꯈꯣꯏꯒꯤ ꯂꯧꯗꯣ
ꯎꯝ
ꯍꯧꯖꯤꯛꯇꯤ ꯏꯁꯤꯡ ꯌꯥꯝ ꯂꯩꯕꯩ ꯑꯣꯏꯗ꯭ꯔꯤꯕꯀꯣ
ꯎꯝ
ꯑꯗꯨꯅ ꯂꯧꯗꯣ ꯑꯩꯈꯣꯏꯒꯤ ꯁꯝꯄꯣꯛ ꯈꯣꯏꯕꯒ ꯇꯧꯅꯕ ꯂꯧꯔꯤꯌꯥ ꯀꯥꯆꯤꯟ ꯇꯧ ꯀꯥꯏꯅ ꯂꯩꯌꯦꯕꯀꯣ ꯂꯧꯌꯥ ꯌꯥꯟꯕ ꯀꯥꯏꯅ ꯑꯗꯨ ꯎꯇꯣ ꯑꯩꯈꯣꯏꯅ ꯁꯝꯄꯣꯛ ꯈꯣꯏꯔꯛꯄꯗ ꯑꯩꯈꯣꯏꯒꯤ ꯀꯥꯆꯤꯟ ꯀꯥꯆꯤꯟꯁꯦ
ꯎꯝ
ꯁꯤꯗꯤ ꯌꯧꯕ ꯉꯝꯗꯦꯕ ꯀꯥꯆꯤꯟꯗ ꯊꯧꯖꯤꯟꯕꯗꯣ
ꯎꯝ
ꯑꯗꯨꯗꯨꯅ ꯑꯩꯈꯣꯏꯅ ꯀꯥꯆꯤꯟꯁꯤꯡꯗꯣ ꯑꯩꯈꯣꯏꯅ ꯇꯧꯊꯣꯛꯀꯗꯣꯏꯅꯦꯕ
ꯎꯝ
ꯃꯣꯏꯅ ꯈꯣꯏꯕ ꯌꯧꯗꯕꯗꯣ ꯑꯩꯈꯣꯏꯅ ꯍꯥꯏꯗꯤ ꯐꯖꯅ ꯂꯩꯕꯥꯛꯇ ꯑꯣꯏꯅ ꯇꯧꯅꯕꯅꯀꯣ ꯑꯗꯨ ꯇꯧ ꯐꯨꯛꯑꯥꯅꯤ ꯍꯥꯏꯗꯤ ꯑꯗꯨꯝ ꯂꯧꯕꯨꯛꯇ ꯑꯗꯨꯝ ꯅꯥꯄꯤ ꯁꯤꯡꯕꯤ ꯍꯥꯞꯄꯨ ꯇꯥꯕ ꯌꯥꯎꯋꯤꯗꯅ
ꯑ
ꯍꯨꯟꯗꯣꯛꯇꯅ ꯇꯧꯗꯣꯏꯅꯦꯕ
ꯎꯝ
ꯑꯗꯨꯃꯥꯏꯅ ꯇꯧꯌꯦ ꯅꯣꯏ ꯅꯣꯏ ꯍꯧꯖꯤꯛꯀꯥꯟ ꯅꯣꯡ ꯈ ꯈꯥ ꯇꯥꯕ꯭ꯔꯣ
ꯑꯧ ꯅꯣꯡꯖꯦ ꯌꯥꯝ ꯀꯟꯅ ꯇꯥꯏ ꯁꯤꯗꯗꯤ ꯑꯗꯣ ꯀꯩꯅꯣꯒꯤꯅꯦ ꯗꯗꯥ ꯍꯣꯏꯒꯤ ꯂꯧ ꯇꯧꯕꯁꯦ
ꯎꯝ
ꯁꯤꯁꯦ ꯂꯧ ꯍꯤꯗꯥꯛꯀꯨꯝꯕꯁꯦ ꯀꯌꯥꯝ ꯍꯥꯞꯄꯤꯒꯦ ꯈꯣꯠꯄꯤꯒꯦ ꯍꯥꯏꯗꯤ ꯍꯧꯖꯤꯛꯀꯥꯟꯁꯦ ꯃꯌꯥꯝ ꯃꯌꯥꯝ ꯍꯥꯞꯅꯔꯦꯗꯅ ꯃꯤꯁꯤꯡꯁꯦ
ꯎꯝ
ꯗꯥꯗ ꯍꯣꯏꯒꯤꯗꯤ ꯀꯃꯥꯏ ꯀꯃꯥꯏ ꯇꯧꯒꯦ
ꯑꯩꯈꯣꯏꯁꯨ ꯃꯌꯥꯝ ꯇꯧꯅꯩꯁꯤ ꯑꯗꯨꯝ ꯌꯥꯎꯔꯤꯕꯅꯤꯅꯦ ꯍꯥꯏꯗꯤ ꯅꯥꯄꯤ ꯀꯩꯅꯣ ꯅꯥꯄꯤ ꯍꯤꯗꯥꯛ ꯀꯥꯏꯅ ꯂꯩꯌꯦ ꯂꯧꯗꯣ ꯅꯥꯄꯤ ꯍꯧꯖꯤꯜꯂꯒꯗꯤ ꯅꯥꯄꯤ ꯅꯥꯄꯤꯁꯦ ꯃꯈꯟ ꯃꯈꯟ ꯂꯩꯌꯦꯕꯀꯣ ꯑꯗꯨ ꯃꯥꯒꯤ ꯅꯥꯄꯤ ꯃꯈꯜ ꯃꯈꯜ ꯃꯇꯨꯡ ꯃꯇꯨꯡꯏꯟꯅ ꯁꯤꯅꯕ ꯍꯤꯗꯥꯛꯌꯥꯝ ꯂꯩꯌꯦꯕꯀꯣ ꯅꯠꯇꯔꯗꯤ ꯀꯩꯒꯨꯝꯕ ꯑꯩꯈꯣꯏꯅ ꯑꯗꯨ ꯍꯥꯐꯥꯎꯗ ꯇꯥꯔꯗꯤ ꯂꯧꯗꯣ ꯂꯣꯛꯄ ꯌꯥꯔꯣꯏꯗꯣꯏꯅꯦꯕ ꯅꯄꯤꯅ ꯈꯣꯡꯖꯟꯒꯤꯗꯅꯀꯣ ꯍꯥꯏꯗꯤ ꯐꯣꯏꯔꯖꯨ ꯉꯝꯗꯦꯕ
ꯎꯝ
ꯑꯗꯨ ꯅꯥꯄꯤꯗꯨꯝ ꯃꯇꯣꯟ ꯆꯣꯡꯈꯠꯂꯛꯑꯦꯕ
ꯍꯥꯏꯗꯤ ꯍꯧꯖꯤꯛ ꯍꯥꯞꯇꯣꯏꯕ ꯍꯤꯗꯥꯛꯁꯦ ꯅꯥꯄꯤ ꯈꯤꯇꯪ ꯁꯤꯗꯣꯏꯔꯣ ꯍꯥꯏꯗꯤ ꯐꯧ ꯄꯥꯝꯕꯤꯁꯤꯡꯁꯤꯅ ꯍꯤꯡꯍꯧꯔꯒ
ꯐꯧ ꯄꯥꯝꯕꯤꯗꯤ ꯁꯤꯔꯣꯏ ꯅꯥꯄꯤꯗꯪ ꯁꯤꯗꯣꯏꯅꯤ ꯍꯥꯏꯗꯤꯌꯥꯗꯒꯤ ꯑꯗꯨꯝ ꯃꯣꯏꯅ ꯁꯦꯝꯃ ꯐꯔꯕꯅꯦ ꯃꯁꯤ ꯅꯥꯄꯤꯁꯤ ꯑꯣꯏꯔꯗꯤ ꯁꯤ ꯍꯤꯗꯥꯛꯁꯤꯅ ꯐꯔꯅꯤꯅꯀꯣ
ꯎꯝ
ꯑꯗꯨꯃꯥꯏꯅ ꯐꯧꯗꯨꯗꯤ ꯁꯤ ꯄꯣꯠꯇꯦꯗ ꯑꯗꯩꯗꯤ ꯐꯧꯗꯣ ꯃꯆꯥ ꯌꯥꯝ ꯄꯣꯛꯊꯣꯛꯅꯕ ꯐꯧ ꯐꯖꯅꯕ ꯀꯥꯏꯁꯨ ꯅ ꯑꯗꯨꯝ ꯍꯤꯗꯥꯛꯁꯦ ꯍꯥꯞꯄꯦꯕ
ꯎꯝ
ꯑꯗꯩ ꯂꯩꯕꯥꯛ ꯂꯩꯍꯥꯎ ꯐꯅꯕ ꯂꯩꯗꯅ ꯌꯨꯔꯤꯌꯥ ꯄꯣꯇꯥꯁ ꯀꯥꯏꯅ
ꯎꯝ ꯃꯃꯤꯡꯕꯨꯗꯤ ꯇꯥꯔꯦ
ꯎꯝ ꯑꯗꯨ ꯀꯩꯁꯨ ꯆꯥꯏꯗꯣꯏꯅꯦ ꯂꯧ ꯍꯧ ꯑꯩꯈꯣꯏꯁꯦ ꯍꯧꯖꯤꯛꯁꯦ ꯂꯧ ꯈꯒ ꯍꯧꯅꯔꯦ ꯈꯤꯇꯪ ꯅꯣꯡ ꯈꯤꯇꯪꯒ ꯋꯥꯠꯂꯤꯑꯦ ꯁꯤ ꯈꯤꯇꯪ ꯇꯥꯔꯛꯑꯒꯗꯤ ꯑꯩꯈꯣꯏꯒꯤ ꯏꯉꯥ ꯍꯧꯖꯤꯛ ꯏꯉꯥ ꯊꯥ ꯌꯧꯁꯜꯂꯛꯑꯦꯗꯅ
ꯎꯝ
ꯑꯗꯨꯅ ꯏꯉꯥ ꯑꯗꯤ ꯑꯗꯨꯝ ꯑꯩꯈꯣꯏꯒꯤ ꯑꯗꯨꯝ ꯑꯩꯈꯣꯏꯒꯤ ꯅꯣꯡ ꯆꯤꯡ ꯃ ꯃꯇꯝ ꯌꯧꯔꯛꯑꯔꯕꯅꯦꯕ ꯏꯉꯥ ꯌꯧꯁꯤꯜꯂꯛꯑꯗꯤꯀꯣ
ꯎꯝ
ꯅꯣꯡꯖꯦ ꯐꯖ ꯇꯥꯔꯛꯑꯅꯤ ꯅꯣꯡ ꯇꯥꯔꯛꯄꯗꯩꯗꯤ ꯑꯩꯈꯣꯏꯒꯤ ꯏꯊꯩ ꯂꯧꯈꯣꯡ ꯑꯗꯨꯝ ꯏꯁꯤꯡ ꯂꯣꯏ ꯂꯥꯛꯑꯅꯤ ꯑꯗꯩꯗꯤ ꯂꯧ ꯎꯕ ꯐꯖꯅ ꯑꯗꯨꯝ ꯌꯥꯔꯅꯦꯕ
ꯎꯝ
ꯆꯝꯄꯣꯛꯀ ꯈꯣꯏꯗꯣꯛꯇꯅ ꯑꯗꯨꯝ ꯂꯣꯏ ꯇꯧꯗꯣꯏꯅꯤ ꯂꯩꯗꯤ ꯁꯄꯣ ꯈꯣꯂꯣꯏꯕꯗꯩ ꯎꯀꯥꯏ ꯇꯪꯗꯅ ꯈꯣꯠꯇꯅ ꯂꯩꯕꯥꯛꯁꯤꯡꯗꯣ ꯏꯁꯤꯡ ꯊꯥꯖꯜꯂꯒ ꯃꯐꯣꯟ ꯇꯥꯥꯍꯟ ꯂꯩꯅꯦꯕꯀꯣ ꯑꯗꯩꯗꯨꯗ ꯑꯃꯨꯛ ꯑꯩꯈꯣꯏꯅ ꯑꯩꯈꯣꯏꯒꯤ ꯐꯧꯗꯣ
ꯎꯝ
ꯑꯗꯨ ꯑꯃꯨꯛ ꯐꯧꯗꯣ ꯆꯥꯏꯗꯣꯏꯅꯦꯕ ꯍꯧꯗ ꯆꯥꯏꯔꯅꯤ ꯆꯥꯏꯕꯏꯗꯤ ꯑꯃꯨꯛ ꯑꯩꯈꯣꯏꯒꯤꯥ ꯊꯥ ꯃꯈꯥꯏꯃꯨꯛ ꯑꯃꯨꯛ ꯉꯥꯏꯔꯅꯤ ꯑꯣ ꯁꯥ ꯁꯥꯒꯇꯂꯛꯄ ꯁꯀꯜꯂ ꯇꯕꯕ ꯍꯥꯏꯗꯤ ꯂꯧꯔꯗꯤ ꯑꯩꯈꯣꯏ ꯅꯥꯄꯤꯗꯣ ꯑꯍꯥꯟꯕꯒꯤ ꯅꯥ ꯗꯥꯏꯞꯗ ꯍꯧꯏꯗꯅ
ꯎꯝ
ꯑꯗꯨ ꯍꯧꯒꯠꯂꯛꯄ ꯌꯦꯡꯉꯅꯤ ꯀꯔꯤꯒꯨꯝꯕ ꯖꯒꯥ ꯈꯔꯗ ꯍꯧꯗ꯭ꯔꯦ ꯈꯜꯂꯒꯗꯤ ꯑꯃꯨꯛ ꯍꯣ ꯍꯟꯅ ꯑꯃꯨꯛ ꯆꯥꯏꯗꯣꯏꯅꯦꯕꯀꯣ
ꯎꯝ
ꯒꯤ ꯐꯧꯗꯣ ꯆ ꯆꯠꯂꯅꯤ ꯑꯗꯩꯗꯤ ꯐꯧꯗ ꯉꯁꯥꯏꯒꯤ ꯃꯄꯨꯡ ꯐꯥꯅ ꯍꯧꯒꯠꯂꯀꯥꯟꯗ ꯑꯃꯨꯛ ꯑꯀꯨꯡ ꯑꯔꯇ ꯑꯩꯈꯣꯏꯅ ꯑꯃꯨꯛ ꯂꯧ ꯄꯦꯡꯕꯅ ꯑꯃꯨꯛ ꯁꯦꯝꯗꯣꯏꯅꯦꯕꯀꯣ
ꯎꯝ
ꯑꯋꯥꯠꯄ ꯖꯒꯥꯗꯨ ꯈꯤꯇꯪ ꯑꯀꯨꯡꯕ ꯖꯒꯥꯗꯒꯤ ꯑꯃꯨꯛ ꯊꯥꯗꯣꯛꯀꯗꯣꯏꯕ ꯑꯣ ꯍꯣ ꯍꯣꯏ ꯑꯗꯨꯃꯥꯏꯅ ꯇꯧꯔꯅꯤ ꯑꯗꯩꯗꯤ ꯂꯧ ꯑꯣ ꯑꯃꯥꯏꯅ ꯂꯧꯗꯨ ꯁꯦꯝꯕ ꯂꯣꯏꯔꯅꯤ ꯁꯦꯝꯕ ꯂꯑꯣꯏꯕ ꯑꯗꯩꯗꯤ ꯑꯩꯈꯣꯏꯒꯤ ꯂꯧꯗꯨꯗ ꯑꯃꯨꯛ ꯉꯁꯥꯏꯒꯤ ꯐꯧ ꯄꯥꯜꯂꯛꯇꯣꯏꯅꯤꯗꯅ
ꯎꯝ
ꯐꯧ ꯄꯥꯜ ꯃꯨꯛ ꯈꯣꯠꯄꯗꯨꯗ ꯑꯃꯨꯛ ꯑꯩꯈꯣꯏꯒꯤ ꯎꯔꯤ ꯆꯥꯛ ꯀꯥꯏꯅ ꯌꯥꯝ ꯂꯩꯕꯀꯣ ꯅꯥꯄꯤ ꯃꯃꯤꯡꯅꯤꯀꯣ ꯍꯥꯏꯖꯦ ꯑꯗꯨꯝꯕ ꯍꯧꯕ ꯈꯣꯠꯄ ꯌꯦꯒꯅꯤ ꯑꯗꯨ ꯍꯧꯇꯥꯥꯔꯒꯗꯤ ꯑꯃꯨꯛ ꯀꯩꯅꯣꯃꯨꯛ ꯇꯥꯛꯇꯣꯏꯅꯦ ꯍꯤꯗꯥꯛꯃꯨꯛ ꯀꯥꯞꯇꯣꯏꯅꯦꯕ ꯑꯗꯨ ꯁꯤꯅꯕ ꯑꯩꯈꯣꯏꯅ ꯐꯣꯏꯕꯁꯨ ꯌꯥꯎꯋꯦ
ꯎꯝ
ꯑꯗꯨ ꯂꯄꯗꯩꯗꯤ ꯐꯧ ꯁꯥꯠꯄꯗꯩꯗꯤ ꯑꯗꯨꯝ ꯍꯧꯖꯤꯛꯀꯥꯟꯗꯤ ꯉꯋꯥꯍꯣꯏꯗꯤ ꯌꯥꯝ ꯇꯧꯔꯝꯃꯦ ꯑꯩꯈꯣꯏꯒꯤ ꯂꯧ ꯈꯥꯎꯕ ꯈꯣꯠꯄꯖꯦ ꯑꯗꯨꯝ ꯑꯩꯈꯣꯏꯒꯤ ꯃꯤꯅ ꯆꯠꯂꯒ ꯊꯥꯡꯒꯣꯜ ꯄꯥꯏꯔꯒ ꯈꯥꯎꯕꯩꯗꯣ
ꯑꯥ
ꯍ ꯍꯧꯖꯤꯛꯇꯤ ꯑꯗꯨꯝ ꯑꯅꯝꯕꯅ ꯈꯥꯎꯕꯁꯨ ꯌꯥꯎꯋꯦ ꯑꯗꯣ ꯃꯦꯆꯤꯟꯅ ꯑꯅꯝꯕ ꯈꯥꯎꯔꯦ
ꯀꯃꯥꯏꯅ ꯇꯧꯒꯦ
ꯃꯦꯆꯤꯟꯅ ꯈꯥꯎꯕꯖꯦ ꯑꯩꯈꯣꯏꯒꯤ ꯂꯧ ꯈꯥꯎꯕ ꯃꯦꯆꯤꯟ ꯑꯃ ꯂꯩꯅꯦꯕꯀꯣ ꯑꯩꯈꯣꯏꯒꯤ ꯀꯕꯣꯇꯥꯗꯣ ꯑꯗꯨꯒ ꯃꯁꯛ ꯆꯞ ꯃꯅꯅꯤ ꯑꯗꯩꯗ ꯃꯣꯏꯅ ꯃꯌꯥ ꯄꯥꯟꯗꯣꯏꯅꯤ ꯃꯃꯥꯡꯖꯤꯗꯀꯣ ꯑꯗꯨꯅ ꯑꯩꯈꯣꯏ ꯅꯥꯄꯤ ꯀꯛꯄꯩꯗ ꯖꯔ ꯀꯥ ꯆꯠꯈꯤꯗꯣꯏꯅꯦꯕ
ꯎꯝ
ꯑꯗꯨꯅꯗꯤ ꯊꯨꯕ ꯑꯗꯨꯒ ꯅꯨꯡꯉꯥꯏꯇꯕ ꯑꯃ ꯍꯥꯏꯇꯥꯥꯔꯗꯤ ꯑꯩꯈꯣꯏꯅ ꯂꯧ ꯐꯧꯗꯣ ꯑꯗꯨ ꯂꯣꯛ ꯑꯩꯈꯣꯏꯗ ꯑꯩꯈꯣꯏꯒꯤ ꯃꯄꯥꯗꯣ ꯂꯣꯏꯅ ꯃꯔꯤ ꯃꯔꯤ ꯁꯝꯅ ꯇꯥꯔꯒꯗꯤꯅꯦꯕ ꯃꯦꯆꯤꯟꯅ ꯀꯛꯄ ꯍꯥꯏꯁꯤꯗꯤ ꯑꯩꯈꯣꯏꯒꯤ ꯃꯤꯒꯤ ꯑꯩꯈꯣꯏꯒꯤ ꯃꯤꯅ ꯊꯥꯡꯒꯜꯅ ꯀꯛꯆꯕ ꯍꯥꯏꯗꯨꯗꯤ ꯀꯩꯅꯣ ꯇꯧꯗꯣꯏꯅꯤ ꯑꯗꯒꯤ ꯃꯒꯤ ꯃꯥꯒꯤ ꯃꯄꯥꯗꯣ ꯃꯄꯥ ꯆꯥ ꯆꯥꯅ ꯈꯨꯗꯞꯇꯣ ꯇꯥꯔ ꯇꯥꯔ ꯂꯩꯗꯣꯏꯅꯦꯕ ꯑꯗꯨꯗꯤ ꯑꯃꯨꯛ ꯁꯦꯝꯅꯗ꯭ꯔꯦꯗꯅ ꯑꯩꯈꯣꯏꯅ ꯍꯣꯟꯕꯁꯨ ꯅꯨꯡꯉꯥꯏꯔꯦꯕꯀꯣ ꯑꯗꯨ ꯑꯩꯈꯣꯏꯗꯤ ꯆꯅ ꯑꯃꯨꯛ ꯂꯧꯁꯨ ꯃꯦꯆꯤꯟꯅ ꯑꯃꯨꯛ ꯌꯩꯕꯅꯤꯅ ꯑꯩꯈꯣꯏꯒꯤ ꯑꯍꯥꯟꯕꯗ ꯉꯁꯥꯏꯒꯤ ꯈꯨꯗꯥꯞꯁꯤꯡꯗꯣ ꯑꯩꯈꯣꯏꯅ ꯈꯣꯝꯖꯤꯜꯂꯅꯤ ꯑꯗꯨꯒ ꯏꯒꯨ ꯄꯥꯏꯈꯠꯇꯣꯏꯅꯦꯕ ꯏꯒꯨ ꯄꯥꯏꯔꯀꯥꯟꯗ ꯃꯦꯆꯤꯟ ꯆꯪꯉꯛꯑꯅꯤ ꯃꯦꯆꯤꯟꯅ ꯂꯧꯗꯣ ꯂꯣꯏ ꯌꯩꯊꯣꯛꯈ꯭ꯔꯅꯤ ꯑꯗꯨ ꯄꯨꯣꯔ ꯍꯥꯟ ꯐꯟꯖꯤꯜꯂꯅꯤ ꯍꯟꯖꯤꯜꯂ ꯃꯇꯨꯡꯗ ꯑꯩꯈꯣꯏꯒꯤ ꯑꯩꯈꯣꯏꯅ ꯐꯣꯔꯁꯟ ꯇꯦꯛꯇꯔꯒꯨꯝꯕ ꯅꯦꯛꯇꯣꯏꯅꯦ ꯌꯨꯝꯗ ꯕꯣꯔꯥꯁꯤꯡꯗꯣꯛ ꯍꯂꯛꯑꯅꯤ ꯑꯗꯨꯒ ꯑꯩꯈꯣꯏꯅ ꯌꯨꯝꯒꯤ ꯀꯩꯗ ꯉꯁꯥꯏꯒꯤ ꯐꯧꯁꯤꯡꯗꯣ ꯍꯥꯞꯆꯤꯟꯗꯩꯅꯦꯕ ꯌꯥ ꯊꯕꯛ ꯁ ꯌꯥꯝ ꯍꯣ ꯃꯗ ꯍꯧꯖꯤꯛꯇꯤꯀꯣ ꯑꯗꯨꯒ ꯋꯥꯣꯏꯗꯤ ꯀꯩꯅꯣ ꯇꯧꯋꯦ ꯑꯩꯈꯣꯏꯒꯤ ꯑꯁ ꯂꯧꯔꯛ ꯄꯣꯟꯊꯥ ꯌꯧ ꯇꯥꯔꯗꯤ ꯌꯨꯝꯗ ꯂꯩꯅꯤꯡꯗꯕꯤ ꯆꯦꯠꯅꯤꯡꯕꯗꯣ
ꯎꯝ
ꯋꯥꯕ
ꯍ
ꯑꯗꯣ ꯍꯧꯖꯤꯛꯀꯥꯟꯗꯤ ꯌꯥꯝ ꯐꯥꯔꯦꯗ
ꯍꯣꯏ ꯑꯗꯣ ꯍꯧꯖꯤꯛꯀꯤ ꯅꯣꯏꯒꯤ ꯐꯧꯁꯦ ꯂꯣꯛꯈ꯭ꯔꯅꯤꯗꯅ
ꯑꯥ
ꯑꯗꯨ ꯂꯣꯛꯈ꯭ꯔ ꯃꯇꯨꯡꯗ ꯑꯩꯈꯣꯏꯒꯤ ꯂꯝ ꯂꯩꯍꯧꯕꯁꯦ ꯐꯧ ꯍꯧꯔꯝꯕꯒꯤ
ꯎꯝ
ꯀꯩꯗ ꯁꯤꯖꯤꯟꯅꯒꯦ ꯍꯥꯏꯗꯤ ꯏꯟꯖꯥꯡꯒ ꯊꯥꯕꯤꯕ꯭ꯔꯣ ꯀꯃꯥꯏꯅ ꯇꯧꯒꯦ
ꯏꯟꯁꯥꯡꯁꯦ ꯏꯟꯖꯥꯡꯗꯤ ꯏꯟꯖꯥꯡ ꯊꯥꯗꯤ ꯊꯥꯗ꯭ꯔꯦ ꯑꯗꯨꯒ ꯑꯗꯨꯝ ꯑꯩꯈꯣꯏꯅ ꯃꯇꯝ ꯃꯇꯝꯒꯤ ꯑꯗꯨꯝ ꯇꯧꯋꯦ ꯍꯥꯏꯗꯤ ꯉꯁꯥꯏꯒꯤ ꯑꯩꯈꯣꯏꯅ ꯂꯧꯗꯣ ꯂꯣꯛꯈ꯭ꯔꯅꯤ ꯂꯣꯏꯔꯅꯤꯀꯣ
ꯎꯝ
ꯆꯔꯨꯗꯣ ꯑꯩꯈꯣꯏꯅ ꯆꯥꯏꯊꯣꯛꯑꯒ ꯊꯝꯃꯝꯕꯁꯨ ꯌꯥꯎꯋꯦꯕ ꯋꯥꯣꯂꯕꯨꯣꯛꯛꯇ
ꯎꯝ
ꯅꯠꯇ꯭ꯔꯒ ꯑꯔꯦꯝꯕ ꯈꯔꯗꯨꯅ ꯌꯨꯝ ꯌꯨꯝꯗ ꯑꯗꯨꯝ ꯄꯣꯔꯛꯑꯦ ꯁꯤꯖꯤꯟꯅꯅꯕꯀꯣ
ꯎꯝ
ꯑꯗꯨ ꯆꯥꯏꯊꯣꯛ ꯊꯝꯃꯝꯕꯗ ꯑꯃꯨꯛ ꯑꯩꯈꯣꯏꯅ ꯑꯃꯨꯛ ꯂꯧꯗꯣ ꯃꯩ ꯊꯥꯗꯣꯛꯇꯣꯏꯅꯦꯕꯀꯣ ꯃꯩ ꯊꯥꯗꯣꯅꯤ ꯃꯩ ꯊꯥꯗꯣꯛꯑ ꯃꯇꯨꯡꯗ ꯑꯩ ꯍꯦꯏꯒꯤ ꯍꯪꯒꯥꯝꯗꯣ ꯍꯪꯒꯥꯝ ꯊꯥꯎ ꯆꯥ ꯌꯥꯕꯗꯣ ꯇꯣ ꯑꯗꯨ ꯃꯔꯨ ꯃꯨꯍꯨꯟꯗꯣꯏꯅꯦꯕꯀꯣ
ꯎꯝ
ꯑꯗꯨꯅ ꯍꯪꯒꯥꯝ ꯍꯨꯜꯂꯅꯤ ꯍꯪꯒꯥꯝꯗꯣ ꯑꯃꯨꯛ ꯂꯣꯛꯇꯅꯦꯕ ꯑꯩꯈꯣꯏꯅ ꯊꯥꯎꯒꯤꯗꯃꯛ
ꯎꯝ
ꯑꯗꯨꯒꯤ ꯍꯪꯒꯥꯝꯒ ꯁꯥꯠꯂꯛꯄꯗꯒꯤ ꯃꯄꯥꯟꯒꯥꯏꯗꯣ ꯐꯖꯔꯒ ꯖꯥꯠꯅꯤꯗ
ꯍꯣꯏ ꯃꯤꯅ ꯐꯣꯇꯣ ꯁꯨꯠ ꯇꯧꯕ ꯌꯥꯝ ꯆꯠꯅꯩꯗꯅ
ꯌꯦꯜꯂꯣ ꯃꯆꯨꯁꯦ ꯐꯖꯩꯗꯅ ꯑꯗꯨꯅꯤ ꯑꯗꯨꯝ ꯂꯧꯕꯨꯛꯇ ꯐꯣꯇꯣ ꯀꯥꯞꯄꯒ ꯂꯥꯛꯄꯁꯨ ꯌꯥꯎꯔꯤꯄꯣꯠꯅꯤꯗ ꯂꯥꯞ ꯂꯥꯞꯅ ꯃꯤ ꯑꯗꯨꯝ ꯐꯖꯔꯗꯤꯀꯣ
ꯎꯝ
ꯀꯣꯏꯕ ꯂꯥꯛꯄꯗ ꯑ ꯐꯖꯩꯅꯦ ꯀꯥꯢꯅ ꯍꯪꯒꯥꯝ ꯃꯄꯥꯟ ꯀꯥꯏꯅ ꯇꯧꯋꯤꯗꯅ ꯑꯗꯨ ꯀꯥꯞꯄꯨꯁꯤ ꯂꯥꯎ ꯀꯥꯏꯅ
ꯍꯧꯖꯤꯛꯀꯥꯟꯗꯤ ꯑꯃꯨꯛ ꯀꯩꯅꯣ ꯇꯧꯋꯤꯗꯅ ꯑꯩꯈꯣꯏꯒꯤ ꯅꯨꯃꯤꯠꯂꯩ ꯊꯥꯕꯒꯤ ꯊꯥꯎ ꯁꯨꯡꯕꯒꯤꯁꯦ ꯌꯥꯝ ꯇꯧꯅꯔꯦꯗꯅ
ꯇꯩꯋꯦ ꯇꯧꯋꯦ ꯅꯨꯃꯤꯠꯂꯩꯁꯨ ꯌꯥꯝ ꯊꯥꯅꯩꯌꯦ ꯑꯗꯨꯒ ꯁꯤꯁꯨ ꯌꯥꯝ ꯀꯥꯟꯅꯕ ꯖꯥꯠ ꯀꯥꯅꯩꯗ ꯍꯥꯏꯗꯤ ꯑꯗꯨ ꯀꯥꯟꯅꯩꯁꯦ ꯑꯅꯤꯅꯦꯕ ꯑꯃꯅ ꯑꯩꯈꯣꯏꯅ ꯊꯥꯎ ꯁꯨꯡꯉꯅꯤ
ꯎꯝ
ꯑꯗꯨꯒ ꯑꯃꯅ ꯀꯩꯅꯣ ꯇꯧꯔꯅꯤ ꯑꯩꯈꯣꯏꯒꯤ ꯌꯦꯡꯕ ꯂꯥꯛꯄꯒꯤ ꯇꯤꯛꯀꯦꯠꯀ ꯀꯛꯒ ꯇꯧꯗꯣꯏꯅꯦꯕꯀꯣ ꯃꯄꯥꯝꯒ ꯐꯥ ꯁꯦꯝꯃꯒ ꯄꯩꯁꯥꯗꯣ ꯑꯅꯤ ꯊꯣꯛꯅ ꯀꯥꯟꯅꯔꯤꯗꯅ ꯑꯗꯨꯗꯤ
ꯃꯥꯅꯦ ꯃꯥꯅꯦ ꯃꯥꯡꯖꯗ꯭ꯔꯦ ꯑꯗꯨꯝ
ꯅꯣꯏꯗꯤ ꯏꯪꯒꯣꯜ ꯀꯥ ꯀꯣꯏꯕ꯭ꯔꯣ
ꯑꯩꯈꯣꯏꯒꯤꯗꯤ ꯍꯤꯡꯈꯣꯜ ꯀꯣꯏꯐꯝꯁꯦ ꯂꯩꯇꯦꯕꯀꯣ ꯑꯗꯨꯁꯨꯨꯝ ꯃꯆꯤ ꯃꯆꯤꯒ ꯂꯩꯕꯗꯕꯨꯗꯤ ꯑꯩꯈꯣꯏ ꯃꯃꯥꯁꯦ ꯀꯩ ꯍꯥꯏꯅꯤ ꯏꯪꯈꯣꯜ ꯀꯣꯏꯕ ꯈꯣꯠꯄ ꯄꯣꯠ ꯊꯥꯕ ꯌꯥꯝ ꯄꯥꯝꯃꯦꯕ ꯑꯗꯨꯗꯨꯅ ꯑꯩꯈꯣꯏ ꯃꯥꯅ ꯇꯧꯕꯩ ꯆꯥꯡꯁꯦ ꯑꯁ ꯒꯝꯂꯥꯗꯕꯨ ꯀꯣꯕꯤ ꯊꯥꯒꯠꯂꯛꯑꯕꯅꯦ ꯂꯝ ꯂꯩꯖꯥꯗꯥꯕꯒꯤ
ꯎꯝ
ꯑꯗꯨ ꯐꯩ ꯑꯃꯔꯣꯝꯗ ꯍꯥꯏꯗꯤ ꯌꯨꯝꯗ ꯊꯥꯖꯔꯒ ꯆꯥꯕꯁꯤꯗꯤ ꯐꯩꯗ ꯍꯧꯖꯤꯛꯀꯥꯟꯗꯤ ꯑꯅꯝꯕꯅ ꯍꯤꯗꯥꯛ ꯌꯥꯝ ꯍꯥꯞꯅꯔꯦꯑꯕ ꯍꯥꯔꯅꯨꯡꯀꯣ
ꯃꯥꯅꯦ ꯃꯥꯅꯦ
ꯌꯨꯝꯗ ꯊꯥꯖꯔꯒ ꯆꯥꯗꯨꯅꯗꯤ ꯃꯍꯥꯎꯁꯨ ꯍꯦꯜꯂꯤ ꯏꯁꯥꯗ ꯀꯥꯟꯅꯕꯁꯨ ꯌꯥꯝ ꯍꯦꯜꯂꯤꯗꯅ
ꯃꯥꯅꯤ
ꯍꯥꯏꯗꯤ ꯍꯧꯖꯤꯛꯀꯥꯟꯗꯤ ꯑꯅꯝꯕꯅ ꯃꯤ ꯃꯁꯤꯡꯁꯨ ꯌꯥꯝꯈꯠꯂꯛꯑꯦꯗꯣ
ꯎꯝ
ꯑꯗꯨꯅ ꯆꯥꯕ ꯊꯛꯄꯁꯦ ꯀꯣꯟꯅꯗ꯭ꯔꯦꯕ ꯂꯝꯒꯤ ꯁꯔꯨꯛꯅ ꯌꯥꯝ ꯆꯥꯎꯅ ꯂꯩꯕꯁꯨ ꯅꯠꯇꯦ ꯆꯥꯍꯤ ꯈꯨꯗꯤꯡꯒꯤ ꯂꯝꯗꯤ ꯆꯥꯎ ꯍꯦꯟꯒꯠꯇꯦ ꯃꯤ ꯃꯁꯤꯡ ꯑꯗꯨꯝ ꯍꯦꯟꯒꯠꯂꯛꯏ
ꯃꯥꯅꯤ ꯑꯗꯨꯅ ꯄꯣꯠꯊꯣꯛ ꯐꯅꯕ ꯍꯣꯠꯅꯕꯗ
ꯎꯝ
ꯍꯤꯗꯥꯛꯇꯣ ꯃꯌꯥꯝ ꯃꯌꯥꯝ ꯍꯥꯞꯅꯔꯦ
ꯎꯝ ꯇꯧꯗ ꯌꯥꯗ꯭ꯔꯦꯕ
ꯎꯝ
ꯍꯣꯏ ꯌꯥꯝ ꯅꯨꯡꯉꯥꯏꯔꯦ ꯅꯪꯒ ꯋꯥꯔꯤ ꯁꯥꯟꯅꯕꯁꯦ ꯃꯊꯪꯗ ꯑꯃꯨꯛ ꯇꯧꯔꯛꯀꯦꯀꯣ ꯑꯩ ꯏꯃꯥꯅ ꯀꯧꯔꯑꯦ ꯊꯕꯛ ꯑꯃꯇ ꯆꯂꯨꯒꯤ
ꯎꯝ
ꯎꯝ ꯊꯃꯦ ꯀꯣ ꯑꯗꯨꯗꯤ
ꯍꯣꯏ ꯍꯣꯏ ꯊꯝꯖꯔꯦ ꯊꯝꯖꯔꯦ